ꯇꯥꯔꯕꯣ꯫
ꯍꯥꯏ ꯃꯥꯔꯁꯤ ꯍꯥꯎ꯫
ꯑꯗꯨꯅ ꯑꯣꯏꯔꯝ ꯅꯤꯌꯦ ꯅꯪꯒꯤ ꯅꯪꯒꯤ ꯏ ꯄꯩꯁꯥ ꯃꯌꯥꯝ ꯌꯥꯎꯔꯤ ꯗꯧꯔꯤꯗ
ꯑꯣ ꯈꯪꯗꯦ꯫ ꯑꯗꯨꯝ ꯇꯧꯕꯤꯔꯛꯀꯅꯦꯕ ꯑꯩꯅꯗꯤ ꯅꯠꯇꯦꯕ ꯈꯪꯕ꯭ꯔ ꯑꯗꯣ ꯅꯤꯅꯦ ꯍꯥꯅꯖꯨ ꯅꯤꯅꯦꯗꯣ ꯑꯩ ꯅꯥꯀꯟ ꯇꯨꯝꯖꯜꯂꯑꯦ ꯑꯗꯨꯒ ꯍꯦꯛꯇ
ꯑꯗꯨꯏ ꯑꯀꯣꯏꯕꯅ ꯃꯥꯡꯍꯟꯕ ꯍꯥꯏꯗꯨꯅꯦ ꯅꯪ ꯃꯥꯡꯉ‌ꯦꯅ‌ꯦ ꯍꯧꯖꯤꯛꯇꯤ꯫
ꯁꯟ ꯑꯁꯤꯕꯒꯤ ꯃꯅꯥꯥꯛꯛꯇ ꯐꯝꯃꯗꯤ ꯍꯥꯏꯕ꯭ꯔ ꯂꯩꯔꯗꯤ ꯄ꯭ꯔꯥꯏ ꯁꯤꯠ ꯐꯪꯉꯦ ꯍꯥꯏꯕ꯭ꯔ
ꯑ ꯑꯩ ꯅꯥꯛ ꯂꯩꯔꯗꯤ ꯇꯥꯔꯣꯏꯗꯧꯕ ꯑꯗꯨꯒꯨꯝꯕꯗꯣ꯫
ꯁꯤꯖꯒ꯭ꯔꯒꯦ ꯍꯣꯏꯅꯦ ꯅꯣꯏꯕꯨꯗꯤ ꯀꯟꯇ꯭ꯔꯣꯜ ꯉꯝꯕꯅꯤꯅꯦ꯫
ꯉꯝꯃꯤꯅꯦ ꯑꯩꯈꯣꯏꯗꯤ ꯑꯩꯈꯣꯏꯗꯤ ꯀꯟꯇ꯭ꯔꯣꯜꯒꯤ ꯃꯤꯅꯤꯅꯦ꯫
ꯃꯇꯥꯡ ꯃꯇꯝ ꯈꯪꯒ꯭ꯔꯕ꯫
ꯍꯣꯏ ꯈꯪꯒ꯭ꯔꯕ ꯃꯇꯥꯡ ꯆꯥꯟ ꯆꯥꯅ꯫
ꯎꯝ꯫
ꯀꯔꯤꯅꯣ ꯁꯅꯥ꯫
ꯄꯨꯟꯁꯤꯗ ꯑꯋꯥꯕ ꯃꯥꯏꯌꯣꯛꯅꯕꯒꯤꯗꯃꯛ ꯀꯅꯥꯗꯁꯨ ꯋꯥꯀꯠꯀꯅꯨ ꯗꯥꯏꯔꯦꯛꯇꯔ ꯃꯄꯨꯅ ꯈ꯭ꯋꯥꯏꯗꯒꯤ ꯋꯥꯕ ꯈ꯭ꯋꯥꯏꯗꯒꯤ ꯀꯟꯕ ꯔꯣꯜꯁꯤ ꯍꯦꯔꯣꯗ ꯄꯤꯕꯅꯤ ꯅꯤꯡꯍꯟꯅꯒꯅꯨ ꯆꯨꯝꯗꯣꯏꯅꯤꯅꯦ꯫
ꯀꯔꯥꯏꯗꯩ ꯗꯥꯏꯂꯣꯛꯅꯣ ꯑꯗꯨꯅ ꯑꯃꯨꯛ꯫
ꯈꯣꯏꯆꯦꯆꯧꯕꯤꯒꯤ ꯏꯁꯇꯦꯇꯁꯅꯤꯗ꯫
ꯋꯥꯎ ꯅꯣꯏ ꯆꯦꯆꯧꯕꯤꯗꯤ ꯂꯤꯔ ꯂꯤꯔ ꯐꯤꯂꯝꯒꯤ ꯗꯥꯏꯂꯣꯛ ꯑꯣꯏꯅ ꯇꯧꯁꯤꯜꯂꯛꯑꯕ꯫
ꯆꯦ ꯑꯗꯨꯗꯤ ꯍꯦꯔꯣꯅꯤꯖꯦ ꯑꯩꯈꯣꯏ ꯏꯃꯨꯡꯒꯤꯗꯤ ꯑꯩ ꯇꯥꯔꯦꯅꯦ ꯍꯥꯏꯒꯤꯗꯧꯅꯤ꯫
ꯑꯩ ꯑꯃꯨꯛ ꯄꯛꯁꯜꯂꯣꯏꯗꯕ ꯄꯛꯇ ꯄꯛꯇꯕ ꯊꯝꯃꯗꯤ꯫
ꯑꯩꯗꯤ ꯑꯩꯗꯤ ꯇꯥꯕ ꯉꯝꯁꯤꯜꯂꯛꯇ꯭ꯔꯦ ꯑꯗꯨꯏ ꯑꯗꯨꯏ ꯇꯥꯟꯖꯥ ꯌꯧꯁꯤꯜꯂꯛꯑꯗꯤ꯫
ꯀꯩꯁꯨ ꯈꯜꯂꯨꯅꯨꯗ꯫
ꯅ‌ꯦ ꯀꯩ ꯆꯥꯏꯅꯣ ꯀꯁꯨ ꯆꯥꯗꯦ ꯑꯩ꯫
ꯀꯩ ꯆꯥꯏꯅꯣ꯫
ꯅꯦꯅꯦ ꯔꯣꯁꯤꯕꯤꯂ ꯑꯝꯇ ꯀꯧꯁꯤꯟꯒꯣꯅꯦ ꯅꯦꯅꯦ ꯔꯣꯁꯤꯕꯤꯂꯑꯝꯇ ꯀꯧꯁꯤꯟꯒꯣ ꯅꯦꯔꯣꯁꯤꯕꯤꯂ ꯍꯥꯏꯌꯣ ꯅꯦꯅꯦ ꯔꯣꯁꯤꯂꯥ꯫ ꯀꯩꯗꯩꯅꫭ ꯑꯝꯄ ꯌꯥꯛꯑꯦꯍꯦ
ꯀꯩ ꯏ ꯏꯃꯧꯏꯃꯧ ꯃꯃꯤꯡ ꯀꯔꯤ ꯀꯧꯋꯤ꯫
ꯂꯩꯁꯤ꯫
ꯏꯃꯧ ꯂꯩꯁꯤ꯫
ꯍꯥꯥꯎ
ꯏꯁ ꯅꯨꯡꯁꯤꯔꯦꯗ ꯈꯣꯟꯗꯥꯖꯤꯗꯤ ꯂꯩꯁꯤ ꯂꯩꯈꯣꯜꯂꯦꯗ ꯏꯁ ꯏꯃꯧꯗꯅꯤ꯫
ꯊꯣꯛꯁꯨ ꯋꯥꯔꯦꯅꯦ ꯑꯗ ꯋꯥꯔꯤꯔꯤ ꯆꯉꯒꯦꯔ ꯑꯝꯇ ꯍꯪꯖꯤꯜꯂꯨꯅꯦ ꯀꯩꯀꯩꯅꯣ ꯍꯪꯖꯤꯜꯂꯨꯅꯤ ꯆꯥꯛ ꯆꯥꯔꯣ ꯍꯣꯡꯂꯨꯅꯦ ꯁꯅꯥ ꯑꯝꯇ ꯍꯪꯖꯤꯜꯂꯣ ꯇꯥꯔꯒ ꯇꯨꯔꯗ ꯀꯔꯗ ꯍꯥꯏ ꯊꯕꯛꯇ ꯇꯧꯅ ꯑꯩ ꯁꯔ
ꯌꯥꯔꯦ ꯑꯩ ꯀꯩꯅꯣꯝꯃ ꯇꯥꯏꯌꯦ ꯐꯣꯔꯦꯔ ꯇꯎꯗꯣ
ꯎꯝ
ꯄꯩꯁꯥ ꯌꯥꯝ ꯆꯪꯉꯦ ꯍꯥꯏꯕ꯭ꯔꯥ ꯄꯩꯁꯥ ꯆꯥꯎꯋꯦ ꯍꯥꯏꯕ꯭ꯔꯥ ꯑꯃꯨꯛ ꯍꯥꯏꯌꯦ
ꯆꯥꯎ ꯈꯦꯔ ꯆꯥꯎꯔꯣꯏ ꯈꯔ ꯑꯗꯨꯝ ꯇꯧꯔꯅꯤꯁꯦ ꯑꯃꯒ ꯑꯃꯒ ꯀꯣꯛꯀ ꯁꯥ ꯑꯃ ꯉꯝꯖꯔꯔꯣꯏ ꯖꯤꯒꯃ
ꯑꯩ ꯅꯍꯥꯟ ꯍꯥꯏꯔꯛꯄ ꯃꯤ ꯑꯃꯅ ꯏꯃꯥꯟꯅꯕꯤ ꯑꯃꯅ ꯑꯩꯈꯣꯏ ꯆꯥꯎꯔꯝꯃꯣꯏꯗ ꯆꯞ ꯃꯥꯟꯅꯩ ꯍꯥꯏꯕꯅꯤꯅꯒꯗꯤ ꯈꯨꯃꯝꯕꯅꯦ ꯑꯩꯁꯨꯣ
ꯎꯝ ꯍꯟꯗꯛꯇꯤ ꯕꯦꯒꯄꯨ ꯌꯥꯝ ꯆꯠꯅꯤ ꯍꯥꯏꯕ ꯀꯩꯅꯣ ꯄꯥꯎ ꯑꯃ ꯇꯥꯏꯅꯦ ꯀꯪꯗꯦ ꯙꯥꯟꯒꯨꯨꯞ ꯔꯤꯁꯤꯑꯅ ꯁꯥꯍꯧꯕꯅꯤ ꯍꯟꯗꯛꯁꯤ ꯕꯦꯛꯂꯣꯛ ꯌꯥꯝ ꯂꯩꯌꯦꯅ
ꯃꯥꯗꯤ ꯂꯩꯔꯝꯃꯣꯏꯅꯦ ꯁꯣꯁꯤꯌꯣꯂꯣꯖꯤ ꯂꯧꯕꯅꯤꯅꯍ ꯍꯩ ꯅꯤꯅ ꯃꯗꯨꯃ
ꯃꯥ ꯂꯩꯕ ꯂꯩꯇꯕꯗꯤ ꯈꯪꯗꯦ ꯃꯤꯗꯤ ꯂꯩꯌꯦꯅ ꯃꯥꯅ ꯄꯥꯋꯥ ꯑꯃ ꯠꯇ
ꯍꯣꯏ ꯍꯣꯏ ꯕꯦꯒ ꯑꯗꯨꯝ ꯆꯥꯔꯣꯏꯁꯤꯟꯈ꯭ꯔꯒꯦ ꯄꯨꯟꯁꯤꯁꯦ
ꯑꯁꯤꯂ ꯂꯣꯔꯦꯒꯦꯅ
ꯌꯦꯟꯖꯅꯤ ꯎ ꯃꯥ꯭
ꯀꯥꯛꯆꯥꯛꯑꯦ ꯍꯣꯁꯇꯦꯜ ꯍꯣꯁꯇꯦꯜ ꯂꯩꯗꯧꯏꯔꯣ ꯍꯌꯦꯡ
ꯂꯩꯔꯣꯏ ꯍꯌꯦꯡ ꯋꯥꯔꯤ ꯁꯥꯟꯅꯔꯕ ꯑꯗꯨꯝ ꯍꯜꯂꯗꯧ ꯍꯁꯦꯜꯗꯒ ꯂꯩꯅꯤꯡꯗꯦꯗ
ꯎꯝꯝ
ꯁꯨꯝ ꯂꯥꯛꯏꯀꯥꯟꯗ ꯋꯥꯔꯤ ꯁꯥꯟꯅ ꯊꯣꯛꯑꯒ ꯍꯟꯈ꯭ꯔꯒꯦ ꯇꯧꯕꯅꯤꯅ ꯄꯩꯁꯥ ꯌꯥꯝ ꯆꯪꯉꯦꯗ ꯃꯣꯏ ꯁꯤꯗꯤ ꯂꯥꯛꯄ ꯀꯣꯂꯦꯖ ꯗ꯭ꯔꯦꯁ ꯠꯇꯕꯅ
ꯎꯝ
ꯊ
ꯄꯤ ꯍꯥꯏꯁꯦꯄꯗꯨ ꯀꯌꯥ ꯀꯌꯥ ꯂꯧꯋꯦ
ꯌꯥꯡꯈꯩ ꯂꯧꯒꯨꯝ ꯇꯧꯅꯦ ꯃꯣꯏꯒꯤꯅ
ꯎ ꯅꯣꯏꯒꯤꯅꯪ ꯀꯌꯥ
ꯑꯩꯈꯣꯏ ꯌꯨꯝꯗꯒꯤ ꯂꯥꯛꯑꯒꯅ ꯂꯨꯄꯥ ꯋꯥꯟ ꯑꯦꯠꯇꯤ ꯆꯪꯗꯕ ꯍꯪꯒꯠꯍꯟꯗꯥꯗ
ꯌꯥꯃꯤꯅꯦꯗ
ꯌꯥꯝꯃꯦ ꯑꯗꯨ ꯇꯟꯗ꯭ꯔꯣ ꯑꯗꯦ ꯃ ꯀꯒꯂ ꯑꯗꯣ ꯈꯣꯡ ꯀꯪꯂꯥ ꯄꯥ ꯀꯪꯂꯥ ꯄꯥꯇꯣꯣꯡ ꯆꯠꯂꯒꯅꯤꯀꯣ ꯑꯩꯅ ꯋꯥꯟ ꯑꯩꯠꯇꯤ ꯆꯪꯗꯣꯏꯁꯦ ꯑꯗꯨꯗ ꯎ ꯀꯥꯏ ꯇꯣꯡꯉ ꯆꯠꯂꯒꯕꯨꯗꯤ ꯇꯨ ꯇ꯭ꯋꯦꯟꯇꯤ ꯆꯪꯗꯣꯏꯕ
ꯍꯣꯡ ꯍꯣ ꯆꯂꯣ ꯀꯥꯏ
ꯑꯗꯨꯕꯂꯤ ꯆꯦꯗꯏ ꯄꯩꯁꯥꯕ ꯂꯩ ꯆꯗ ꯏꯁ ꯅꯪꯗꯤ ꯀꯔꯝ ꯀꯔꯝ ꯄꯥꯜꯂꯤ ꯌꯨꯝꯗ
ꯈꯔ ꯆꯥ ꯈꯔ ꯊꯛ ꯃꯤ ꯃꯥꯟꯗ꯭ꯔꯦ ꯍꯧꯖꯤꯛ
ꯑꯦ ꯑꯩꯁꯨ ꯑꯣꯛ ꯃꯥꯜꯂꯦ
ꯎꯝ ꯅꯪꯗ
ꯑꯩ ꯅꯣꯏ ꯈꯜꯂꯦ ꯃꯌꯥꯝꯗꯤꯃ ꯅꯪ ꯍꯌꯦꯡ ꯍꯣꯁꯇꯦꯜ ꯂꯥꯛꯑꯣꯀꯥꯟ ꯈꯪꯉꯦ
ꯍ ꯑꯃ ꯈꯪꯖꯔꯦ
ꯕꯃꯄꯥꯒꯤ ꯅꯠꯇꯦ ꯂꯤ ꯊꯣꯏꯁꯥꯏ ꯕꯤꯖꯣ ꯀꯣꯟ ꯁꯥ ꯂꯩꯌꯦ
ꯅꯥꯒ
ꯂꯊꯣꯏ ꯃꯥꯗꯨ ꯁꯦꯠ ꯀ ꯀꯩ ꯀ ꯊꯝꯐꯝꯝ ꯑꯗꯨꯗ ꯍꯦꯛ ꯈꯔ ꯅꯣꯛꯆꯖꯅꯣꯅ
ꯎꯝ ꯀꯔꯤ ꯁꯦꯠꯀꯗꯧꯔꯒ ꯑꯩ ꯈꯪꯗꯣꯏꯗꯤ ꯎꯗꯤꯌꯦ
ꯑꯥ ꯑꯩ ꯏꯁꯇꯦꯗꯁꯨ ꯌꯦꯡꯉꯃꯒ ꯐ ꯐꯖ ꯌꯦꯡꯈꯤꯕ ꯄꯥꯔꯝꯗꯕ ꯑꯗꯣ ꯗꯤꯕꯤꯀꯥꯅ ꯄꯥꯕ ꯑꯗꯨꯖꯥꯔꯦꯗ ꯃꯣꯏꯕꯥꯟꯞ ꯐꯨꯏ ꯍꯥꯏꯦꯕ ꯀꯩ ꯍꯥꯏꯕꯅꯣ ꯅꯨꯄꯤ ꯅꯨꯄꯤ ꯑꯣꯏꯍꯟꯅꯤꯡꯕꯅꯤꯅ ꯇꯣꯏ ꯕꯕꯥꯗꯣ ꯑꯩ ꯁꯥꯎꯅꯤꯡꯉꯦ ꯍꯥꯏꯕ ꯌꯥ
ꯎꯝ ꯃꯆꯥꯅꯨꯄꯤ ꯑꯍꯟ ꯑꯣꯏ ꯇꯣꯏꯅꯦ ꯑꯗꯨꯒꯤ ꯑꯃꯨ ꯈꯜꯂꯝꯒꯅꯤ ꯑꯗꯨꯁꯨ
ꯅꯨꯄꯤꯗꯨ ꯅꯨꯄꯤꯅ ꯌꯥꯔꯛꯇ꯭ꯔꯕꯗꯨꯕꯨ ꯑꯣꯏꯅꯤꯡꯉꯦ ꯅ ꯀꯩꯀꯥꯟꯅ ꯇꯧꯔꯤꯒꯦ ꯒ꯭ꯌꯥꯟ ꯇꯥ ꯌꯥꯔꯦ
ꯃꯥꯅꯦ ꯑꯩꯈꯣꯏꯅ ꯈꯟꯕꯅ ꯑꯃ ꯃꯣꯏꯅ ꯈꯟꯕꯅ ꯑꯃꯥ ꯑꯗꯨꯒ
ꯑꯩ ꯍꯥꯏꯒꯅꯦ ꯂꯥꯛꯑꯣ ꯀꯥꯏꯅꯔꯣꯏꯗꯕꯤ ꯀꯥꯏ ꯂꯩꯒꯦꯗꯤꯨꯝ ꯊꯥꯗꯣꯛ ꯆꯦꯜꯂꯣꯑꯣꯅ ꯊꯕꯛ ꯇꯧꯔ ꯍꯤꯡ ꯌꯥ ꯦꯟꯇ ꯍꯤꯡ ꯌꯥꯅꯤꯒ ꯍꯥꯏꯖꯟꯈꯤꯕꯅꯦ
ꯅꯪꯒꯤꯗꯤ ꯀꯗꯥꯏ ꯅꯪ ꯍ ꯉꯝꯗꯔꯕ
ꯅ ꯀꯅ ꯅꯁꯅ
ꯃꯤꯖꯨ ꯃꯤꯒꯤꯖꯨ ꯑꯃꯨꯛ ꯀꯧꯁꯤꯜꯂꯤꯌꯦ
ꯉꯝꯃꯅꯤꯌꯦ ꯑꯩ ꯊꯣꯛꯂꯛꯑꯗꯅꯦ ꯌꯨꯝꯗꯒꯤ ꯃꯄꯥꯟ ꯊꯣꯛꯂꯛꯑꯗꯅꯦ ꯑꯩ ꯊꯣꯛꯂꯛꯈꯤꯕꯗꯩ
ꯊꯣꯛꯂꯛꯑꯣ ꯊꯣꯂꯛꯑꯣ ꯉꯝꯅꯕ ꯍꯤꯡꯉꯣꯍꯦ
ꯑꯩꯅ ꯑꯩ ꯌꯨꯝ ꯕꯥꯜ ꯑꯩꯩ ꯍꯣꯁꯇꯦꯜꯗꯩ ꯍꯟꯒꯤꯕ ꯅꯨꯃꯤꯠꯇꯨ ꯌꯨꯝ ꯆꯪꯗ꯭ꯔꯤ ꯆꯦꯜꯂꯦ ꯍꯥꯏꯔꯒ ꯀꯥꯕꯛ ꯀꯥꯕꯛꯁꯨ ꯊꯥꯖꯕꯤ ꯀꯥꯕꯛ ꯀꯥꯕꯛꯁꯨ ꯊꯥꯖꯗꯕꯤꯅꯦ ꯃꯥꯅ ꯇꯧꯏꯗꯣ
ꯎꯝ
ꯑꯩꯅ ꯈꯥꯏꯖꯟꯕꯤꯅꯤ ꯑꯃꯨꯛꯃꯨꯛ
ꯎꯝ ꯊꯥꯖꯔꯃꯅꯤ ꯌꯥꯝ ꯊꯤꯅ
ꯀꯥꯕꯛ ꯀꯥꯕꯛꯇꯤ ꯊꯥꯖꯩ ꯑꯩ ꯃꯥꯏ ꯃꯁꯛꯇꯣ ꯎꯕꯗ ꯑꯍꯥꯟꯕꯗ ꯃꯥ ꯊꯥꯖꯗꯦꯕꯀꯣ ꯑꯩꯩꯅ ꯄꯥ ꯀꯩ ꯀꯩ ꯂꯩꯔꯨꯕꯗꯣ ꯂꯦꯟꯁ ꯀꯩ ꯀꯩ ꯂꯩꯔꯨꯕꯗꯣ ꯎꯠꯁꯟꯕ
ꯎꯝ
ꯑꯗꯩ ꯃꯥꯖꯦ ꯀꯥꯕꯨꯛ ꯀꯥꯕꯨꯛ ꯊꯥꯖꯔ ꯃꯥꯜꯂꯦ
ꯎꯝ ꯀꯅꯥꯗ ꯑꯗꯨꯗꯤ ꯀꯅꯥꯗ ꯆꯦꯜꯂꯤꯅꯣꯕ
ꯑꯈꯣꯏ ꯂꯩ ꯑꯈꯣꯏ ꯃꯅꯥꯛꯇꯅꯦꯅ ꯍꯥꯏꯕ
ꯎꯝ ꯁꯨꯡꯊꯥ ꯍꯦꯛ ꯊꯥꯖꯔꯣꯏ ꯑꯄꯪꯕ ꯃꯤꯅꯦ ꯊꯥꯖꯔꯤꯗꯣ
ꯊꯥꯖꯩꯌꯦꯃꯤ ꯈꯔ ꯑꯩ ꯈꯪꯉꯦꯃꯤ ꯑꯩꯅ ꯄꯥ ꯀꯩ ꯀꯩ ꯄꯣꯠ ꯆꯩꯩ ꯂꯩꯔꯨꯕꯖꯤꯡꯗꯣ ꯀꯩ ꯍꯥꯏ ꯃꯦꯛ ꯀꯞꯀꯤ ꯀꯩ ꯀꯩ ꯂꯩꯔꯨꯏꯕ ꯑꯗꯨ ꯎꯠꯁꯟꯕꯅꯦꯕ ꯑꯩꯅ ꯑꯃꯨꯛ
ꯍꯦꯛꯇ ꯊꯥꯖꯒꯤꯕꯅꯦꯕ ꯃꯥꯅ ꯑꯗ
ꯑꯥꯎ
ꯄꯪꯉꯤ ꯌꯥꯔꯔꯣꯏ ꯃꯥ
ꯄꯪꯉꯦꯕ ꯑꯩꯅ ꯃꯣꯏ ꯃꯣꯏ ꯃꯣꯏꯒꯤ ꯀꯩꯅꯣꯗꯨꯁꯨ ꯐꯥꯔꯝꯗꯨꯁꯨ ꯃꯥꯅ ꯁꯦꯟꯅꯩꯌꯦ ꯑꯗꯨꯒ ꯖꯤꯄꯦꯗꯨꯅ ꯄꯥꯏ ꯍꯥꯞꯄꯦꯌꯦ ꯑꯩꯅ ꯃꯥꯏ ꯍꯥꯏꯒꯤꯕꯅꯤ ꯅꯞꯁꯜꯂꯨ ꯃꯊꯛꯇ ꯀ꯭ꯌꯨ ꯑꯥꯔ ꯀꯣꯠꯇꯣ ꯄꯪꯉꯦ ꯅꯪ ꯌꯥꯝ ꯍꯥꯏꯒꯤꯕꯅꯤ
ꯅꯞꯁꯤꯟꯒꯗꯧꯅꯦ ꯑꯗꯨꯒꯨꯝꯕꯗꯨꯗꯤ
ꯃꯥꯅ ꯄꯥꯏꯔꯗꯤ ꯃꯥꯏ ꯑꯣꯏꯒꯗꯕ ꯅꯠꯇ꯭ꯔꯣ
ꯃꯥꯅꯤ
ꯃꯄꯥꯅꯦꯌꯦ ꯉꯍꯥꯟ ꯐꯣꯇꯣ ꯊꯝꯃꯛꯄꯗꯗꯤ ꯌꯥꯝ ꯕꯦꯠꯁꯨ ꯃꯥꯟꯗꯦ ꯑꯗꯨꯒ
ꯁꯨꯃꯥꯏ ꯇꯧꯕ ꯑꯣꯏꯔꯝꯅꯤꯌꯦ ꯃꯆꯥ ꯃꯔꯛꯇ ꯃꯥꯅ ꯑꯍꯟ ꯏꯑꯣꯏ ꯑꯣꯏꯔꯦꯗꯅ ꯑꯗꯨꯅ ꯍꯥꯏꯗꯤ ꯈꯨꯡ ꯈꯣꯏꯅꯕꯨꯗꯤ ꯃꯁꯥꯅꯕꯨꯗꯤ ꯄꯥꯝꯖꯕꯒꯤ ꯑꯣꯟꯖꯔꯤꯅꯦ ꯑꯗꯨ ꯑꯣꯏꯔꯁꯨ
ꯑꯗꯨ ꯌꯥꯔꯔꯣꯏ ꯈꯪꯉꯕꯗꯨꯕꯨ
ꯍꯣꯏꯕ ꯍꯣꯏꯑꯕ ꯈꯪꯉꯕꯅꯤ ꯑꯣ ꯑꯣꯟꯗꯨꯁꯨ ꯌꯥꯔꯣꯏꯗꯨꯗ ꯃꯄ ꯄꯨꯛꯅꯤꯡꯗ ꯈꯇꯪ ꯂꯨꯝ ꯈꯔ ꯂꯨꯝꯖꯗꯕ ꯈꯣꯠꯇꯕꯒꯤ ꯑꯣꯏꯔꯝꯒꯅꯤ ꯑꯗꯨꯕꯨꯗꯤ
ꯑꯗꯣ ꯑꯥ ꯐꯨꯗꯅ ꯆꯩꯗꯅ ꯁꯨꯝ ꯑꯥ ꯄꯤꯛꯏꯉꯩꯗꯩ ꯇꯧꯔꯛꯑ ꯀꯩ ꯀꯥꯟꯅꯗꯣꯔꯤꯒꯦ ꯍꯧꯖꯤꯛ ꯀꯣꯂꯦꯖ ꯀꯥꯔꯕꯖꯤ ꯐꯥꯎꯕ ꯂꯣꯏꯔꯕꯖꯤ
ꯒ꯭ꯌꯥꯟ ꯇꯥꯗꯕꯩꯅꯤ ꯂꯧꯁꯤꯟꯕ ꯉꯝꯗꯕ
ꯑꯩꯗꯤ ꯃꯥꯏ ꯃꯥꯏ ꯑꯄꯥꯝꯕꯗ ꯊꯤꯡꯕꯤꯗꯕꯗꯤ ꯄꯥꯝꯃꯦ ꯌꯥꯝ ꯊꯤꯡꯖꯤꯟꯕꯗ ꯀꯩꯁꯨ ꯄꯥꯝꯗꯦ
ꯅꯪꯗꯣꯏ ꯑꯩꯩꯈꯣꯏꯗꯣꯏ ꯈꯜꯂꯗꯤ ꯅꯨꯡꯉꯥꯏꯔꯣꯏꯗ꯭ꯔꯣ
ꯀꯨꯏꯔꯔꯣꯏ ꯈꯜꯂꯛꯇꯧꯕ ꯃꯤꯖꯤꯡ
ꯀꯔꯤ
ꯀꯨꯏꯔꯔꯣꯏ ꯈꯟꯅꯔꯛꯑꯅꯤ ꯍꯥꯏꯕ ꯖꯦꯅꯦꯔꯦꯁꯟ ꯈꯔꯒꯤ ꯃꯇꯨꯡꯗ
ꯎꯝ ꯈꯟꯕꯨ ꯈꯜꯂꯛꯑꯗꯤ ꯐꯩꯅꯦ
ꯈꯜꯂꯛꯀꯅꯤ ꯈꯜꯂꯛꯀꯅꯤ
ꯍꯧꯖꯤꯛ ꯂꯨꯍꯣꯡ ꯄꯥꯟꯊꯥꯔꯣ
ꯑꯣꯏꯕ꯭ꯔ ꯍꯗꯤ ꯌꯥꯝ ꯍꯅ
ꯎꯝ
ꯅꯠꯇꯦ ꯍꯧꯖꯤꯛ ꯂꯨꯍꯣꯡꯕ꯭ꯔꯥꯠꯇꯦ ꯏꯉꯥ ꯏꯥꯅ ꯗ꯭ꯔꯃꯅꯦ ꯍꯧꯖꯤꯛ ꯉꯥ ꯃꯣꯏ ꯍꯧꯖꯤꯛꯀꯥꯟ ꯂꯨꯍꯣꯡꯉꯗꯣ ꯑꯁ ꯅꯨꯡꯉꯥꯏꯔꯝꯃꯣꯏꯗ ꯌꯥꯝ ꯁꯥꯔꯝꯅꯤ
ꯏꯔꯨꯖꯕꯩꯗꯤꯅꯅꯨꯡ ꯅꯨꯡꯉꯥꯏꯔꯝꯗꯣꯏꯅꯦ
ꯏꯁꯤꯡ ꯏꯁꯤꯡ ꯇꯥꯡꯕ ꯏꯃꯨꯡꯗ ꯑꯣꯏꯔꯝꯗꯥꯔ ꯅꯨꯡꯉꯥꯏꯝ ꯂꯣꯏꯔꯝꯃꯦꯅ
ꯁꯤꯡ ꯇꯥꯡꯉꯗꯤ ꯃꯌꯨꯝ ꯍꯅ ꯍꯥꯏꯒꯗꯕꯥꯏꯅ
ꯏꯁꯤꯡ ꯇꯥꯡꯕ ꯏꯃꯨꯡꯗ ꯑꯣꯏꯇꯥꯔꯦ ꯏꯁꯅꯟꯗꯤ ꯂ ꯁꯤꯖꯤꯟꯅꯕ ꯏꯁꯤꯡ ꯂꯩꯔ ꯁꯤꯖꯤꯟꯅꯕ ꯏꯃꯨꯡ ꯂꯩꯗꯅ
ꯑꯩꯈꯣꯏꯁꯨ ꯄꯨꯈ꯭ꯔꯤꯁꯤꯡ ꯁꯤꯖꯤꯟꯅꯕ ꯌꯥꯗ꯭ꯔꯦꯕ
ꯀꯗꯧꯔꯒ
ꯏꯁꯤꯡꯗꯣ ꯐꯠꯇꯕ
ꯁꯨꯅꯨꯒꯨꯝ ꯊꯥꯗꯧ ꯌꯥꯗ꯭ꯔꯥ
ꯑꯗꯁꯨ ꯂꯨ ꯑꯣꯏꯣꯏ ꯇꯣ ꯑꯀꯪ ꯃꯆꯥ ꯈꯔ ꯄꯣꯛꯄ ꯑꯗꯨꯒꯤꯅꯤꯅ
ꯑꯩꯈꯣꯏꯗꯤ ꯏꯁꯤꯡ ꯁꯤꯖꯤꯟꯅꯩ ꯏꯁꯤꯡ ꯉꯥꯛꯇꯅꯤ
ꯑꯗꯨꯗꯒꯤ ꯍꯟꯗꯛꯀꯤ ꯇꯣꯇꯤꯗꯒꯤ ꯁꯤꯖꯤꯟꯅꯕꯒꯤ ꯑꯩꯈꯣꯏꯁꯨ ꯏꯔꯨꯖꯕꯅꯦ ꯀꯩꯗ ꯑꯥꯔꯗꯤ ꯅꯣꯡꯗ ꯑꯃꯨꯔꯛꯀꯁꯨ ꯂꯨꯖꯟꯅꯤꯡꯗ꯭ꯔꯦꯕ ꯑꯅꯤꯔꯛ ꯑꯅꯤꯔ ꯂꯨꯖꯟꯅꯤꯡꯉꯦꯕ ꯑ ꯌꯦ ꯕꯥꯥꯎꯗ ꯍꯅꯦ꯭ꯔ ꯅꯤꯡ ꯀꯥꯟꯗ ꯌꯥꯎꯔꯤꯗꯤ
ꯁ ꯌꯨꯝꯗ ꯂ ꯂꯩꯔꯂꯨꯖꯅꯤ ꯏ ꯅ ꯏꯗꯤ ꯍꯔꯁꯦ ꯂꯩꯕꯤ ꯅ ꯏ ꯂꯩ ꯏ ꯂꯩꯔꯤ ꯀꯌꯥꯒ ꯁ ꯇꯟꯃꯤ
ꯇꯟꯕꯩ ꯁꯕꯩ ꯌꯥ ꯍꯣꯁꯇꯗꯅꯦꯅꯦ ꯏꯉꯦꯗ ꯑꯗꯨꯗꯤ ꯅꯪ ꯀꯣꯜꯗꯣ ꯅꯣꯔꯃꯤꯟꯗ ꯇꯧꯔꯛꯑꯣ ꯀꯨꯝꯃꯒꯦ ꯃ ꯄꯀꯥ ꯃ ꯌꯥꯗ ꯂꯩ ꯄꯤꯔꯨꯒ
ꯗꯗꯤꯕꯤꯀ ꯀꯌꯥ ꯉꯁꯤ ꯑꯅꯤꯔꯛ ꯇꯧꯔ ꯃꯥꯜꯂꯦꯀꯣ
ꯑꯅꯤꯔꯛ ꯑꯅꯤꯔꯛ ꯇꯧꯅꯔꯦ
ꯇꯧꯈꯤꯁꯤꯗꯅꯄ ꯑꯩꯗꯣ ꯁꯠ ꯁꯠ ꯂꯣꯏꯁꯤꯟꯅꯤꯡꯉꯦ ꯑꯩꯗꯣ
ꯑꯩ ꯁꯤꯁꯤꯡ ꯁꯤꯗ ꯂꯩꯕ ꯅꯨꯡꯉꯥꯏꯔꯦ ꯇꯧꯗꯦ ꯖꯤꯕꯤꯀꯥ ꯃꯅꯨꯡ ꯆꯪꯉꯗꯤ ꯅꯦꯋꯥꯥꯛ ꯌꯥꯝ ꯇꯠꯂꯦꯕ ꯇꯠꯈ꯭ꯔꯗꯤ ꯄꯥꯝꯃꯨꯅ ꯇꯧꯋ
ꯊꯝꯃꯒꯦ ꯍꯣꯔꯦꯟ ꯇꯧꯔꯛꯑꯒꯦ
ꯍ ꯊꯕꯗꯧ ꯊꯔ
ꯎꯝ ꯎꯝ ꯇꯃꯤ ꯇ